ꯑꯅꯣ
ꯍꯥꯎ
ꯆꯥꯎꯕ
ꯆꯥꯔꯦ ꯀꯣꯟꯐꯦꯡ ꯅꯣꯏꯗ ꯉꯥꯏꯔꯦ
ꯪ ꯆꯥꯒꯦ
ꯀꯥꯡꯁꯣꯏ ꯔꯥꯁꯃꯥ ꯀꯥꯡꯁꯣꯏ ꯑꯜꯂꯨ ꯀꯠꯇꯔꯣꯒ
ꯀꯅ ꯄꯑꯄꯣ ꯊ
ꯀꯩꯕ
ꯑ ꯑꯃꯒꯁꯨ ꯄꯔꯛ ꯕꯥ
ꯎꯝ ꯀꯩꯅꯣ ꯅꯪ ꯐꯣꯟꯗꯣ ꯀ꯭ꯔꯨ ꯀ꯭ꯔꯨ ꯀ꯭ꯔꯨ ꯌꯥꯝ ꯇꯧꯏꯤꯅ
ꯀꯥꯏ ꯇꯧꯒꯦ ꯍꯥꯏꯁꯦ
ꯎꯝ ꯐꯈ꯭ꯔꯦ ꯐꯥꯈ꯭ꯔꯦꯃ
ꯑꯩ ꯌꯥꯒꯤ ꯆꯠꯂꯨꯌꯦ ꯑꯁ ꯄꯃꯛ ꯉꯁꯥꯏ ꯑꯩ ꯄꯨꯡ ꯃꯥꯄꯟ ꯀꯔ ꯇꯧꯕꯩꯇꯕ ꯍꯥꯏꯁꯦ ꯊꯜꯂꯛꯇ ꯉꯥꯏ
ꯀꯗꯅ ꯌꯥꯒꯦ ꯑ ꯂꯧꯊꯣꯛꯏꯔꯅ
ꯊ ꯊꯣꯛꯣꯛꯇꯦꯔꯦ ꯆꯦꯀꯑꯞ ꯆꯠꯄꯅꯦꯕ ꯗꯦ ꯇꯦꯟꯗ ꯂꯥꯛꯑꯣ ꯍꯥꯏꯕꯅꯦꯕ ꯑꯩꯅ ꯄꯩꯁꯥ ꯂꯩꯇꯕ ꯆꯠꯇ꯭ꯔꯕ ꯃꯃꯥꯡꯗꯦ ꯇꯦꯟꯗ ꯂꯥꯛꯑꯣ ꯍꯥꯏꯕꯅꯦꯕ ꯑꯗꯨ ꯀꯩꯅꯣꯋ ꯇꯠꯂꯕ ꯍꯥꯏꯕꯗꯤꯗꯤ ꯑꯃ ꯇꯔꯥꯗꯣ ꯑꯗꯨꯁꯨ ꯇꯠꯂꯕ ꯑꯗ ꯀꯩꯗꯧꯖꯔꯅꯨ ꯑꯣꯀꯦ ꯑꯗꯣ ꯄꯆꯥꯥ ꯑꯃ ꯂꯩꯇꯣꯔꯦ ꯇꯥꯊꯣꯔꯛꯑꯦ ꯍꯥꯁꯃ ꯇꯣꯟꯕꯗ
ꯀꯕ
ꯐꯖꯅ ꯍꯥꯞꯄꯛꯇꯦ ꯃꯍꯤ ꯌꯥꯎꯕꯗꯨꯅ ꯀꯩꯅꯣ ꯇꯧꯋꯤꯗꯅ ꯄꯨꯡ ꯒ꯭ꯌꯥꯟ ꯇꯅ ꯍꯥꯞꯄꯤꯔ ꯁꯤꯗꯤ ꯑꯃꯨꯛ ꯍꯥꯏꯗꯤꯟ ꯑ ꯋꯥꯁꯟ ꯇꯣꯏꯔꯒ ꯑꯃ ꯒ꯭ꯌꯥꯟ ꯇꯥꯗꯕꯗꯣ
ꯎꯝ
ꯑꯣꯏꯕꯗꯣ ꯑꯣꯏ ꯍꯥꯏꯕ
ꯎꯝ
ꯉꯔꯡ ꯑꯦꯁꯥꯒꯦ ꯁꯤꯒꯦ ꯇꯧꯕꯅꯦ ꯆꯥꯛꯒ
ꯑꯣ ꯀꯩꯅꯣꯜ ꯀꯩꯅꯣ ꯀꯩꯅꯣ ꯇꯧꯋꯦ ꯍꯥꯏꯕꯗꯣ ꯑꯁ ꯑꯣꯛ ꯃꯔꯤꯟ ꯑꯣꯛ ꯃꯔꯤꯟ ꯍꯤꯡꯅ ꯑꯗꯨꯝ ꯂꯧꯔꯒ ꯑꯩꯈꯣꯏꯅ ꯑꯗꯨꯝ ꯌꯥꯏꯖ ꯌꯥꯏ ꯍꯥꯏꯕꯗꯣ
ꯌꯥꯏꯖꯕ ꯅꯠꯇꯦ ꯇꯥꯎꯕꯗꯣ
ꯑ ꯇꯧꯖ ꯑ ꯑꯗꯨꯅ ꯍꯥꯏꯁꯦ ꯑꯗꯨ ꯇꯧꯕ ꯌꯥꯏ ꯑꯗꯨ ꯃꯐꯝꯗꯣ ꯈꯪꯕ꯭ꯔꯥ ꯃꯃꯣ ꯄꯝꯁꯟꯅꯥ ꯎꯝ
ꯅꯪ ꯅꯪ ꯆꯥꯕ ꯌꯥꯗꯕ꯭ꯔꯥ
ꯆꯥꯏꯗ
ꯑꯩ ꯑꯩꯁꯨ ꯍꯥꯟꯅꯗꯤ ꯀꯌꯥ ꯍꯟꯅꯗꯦꯕ꯭ꯔꯥꯖꯤ ꯊꯤꯅ ꯍꯥꯎꯋꯦꯕꯣ
ꯎꯝ
ꯊꯤꯅꯥ ꯍꯧꯏ ꯌꯨ ꯒꯥ ꯊꯛ ꯂꯝꯂꯗꯤ ꯅꯩꯒꯗꯕꯅꯤꯗꯣ ꯍꯥꯎꯋꯥꯏ ꯍꯥꯏꯕ ꯂꯨꯄꯥ ꯆꯥꯝꯃꯒꯤ ꯑꯗꯨꯝ ꯌꯥꯝ ꯇꯧꯕꯅꯦ ꯃꯣꯏꯗꯗꯤ ꯑ ꯑꯩꯈꯣꯏ ꯁ꯭ꯋꯥꯏꯁꯦ ꯀꯨꯟꯃꯛ ꯃꯈꯛ ꯇꯧꯋꯤꯗꯅ ꯃꯣꯏꯗꯗꯤ ꯐꯨꯠꯄ ꯑꯣꯏꯅ ꯂꯩꯔꯛꯄꯅꯤꯅ ꯐꯨꯠꯄ ꯍꯥꯏꯁꯦ ꯑꯗꯨꯃꯥꯏꯗ ꯁꯥꯔ ꯃꯤꯅꯤ ꯃꯉꯥ ꯇꯥ ꯁꯥꯕꯗ ꯑꯗꯨꯝ ꯌꯥꯔꯕꯅꯦꯕ
ꯑꯩꯈꯣꯏ ꯑꯩꯈꯣꯏ ꯏꯅꯧ ꯑꯁ ꯑꯩꯈꯣꯏ ꯏꯅꯅꯗꯤ ꯌꯥꯝ ꯆꯥꯏꯕꯀꯣ ꯃꯥꯅ ꯂꯩꯔꯛꯄꯁꯦꯀꯣ ꯑꯗꯨꯝ ꯆꯥꯏ ꯇꯥꯗꯣꯏꯅꯦꯀꯣ ꯑꯁ ꯍꯥꯏꯗꯤ ꯁꯥꯡꯅ ꯃꯀꯛ ꯃꯀꯪꯛꯇꯕꯤꯒꯤ ꯃꯥꯗꯤ ꯁꯥꯡꯅ ꯃꯈꯣꯏ ꯑꯅꯤ ꯑꯍꯨꯝꯒ ꯑꯗꯨꯝ ꯂꯩꯔꯒꯅꯦ ꯑꯗꯨꯝ ꯀ꯭ꯔꯧ ꯀ꯭ꯔꯧ ꯀ꯭ꯔꯧ ꯑꯁꯥꯎꯋꯦ ꯍꯥꯏꯕ ꯃꯥ ꯑꯗꯨꯝ ꯂꯩꯕꯤꯗꯣꯏꯅꯦ
ꯀꯥ ꯀꯩꯂꯝꯗꯅꯣ
ꯈꯪꯗꯦ ꯂꯥꯄꯅꯤ ꯑꯥ
ꯑꯝ
ꯍꯥꯎꯏ ꯍꯥꯌꯕꯥ
ꯅꯣꯏ ꯏꯅꯦ ꯃꯌꯥꯝꯗꯤ ꯃꯥ ꯈꯔ ꯀ ꯇꯧ ꯃꯥꯜ
ꯑ ꯍꯥꯏꯗꯤ ꯑꯩꯈꯣꯏ ꯃꯃꯥꯡꯒꯤꯗꯤ ꯃꯥ ꯀꯩꯅꯣ ꯇꯧꯗꯦꯕ ꯍꯥꯏꯗꯤ ꯄꯨꯟꯗꯦꯕ
ꯎꯝ
ꯃꯥꯃꯗꯤ ꯑꯗꯨꯝ ꯑꯗꯨꯝ ꯄꯨꯜꯂꯦꯕ ꯍꯥꯏꯗꯤ ꯆꯥ ꯊꯛꯑꯁꯨ ꯃꯣꯏꯗ ꯑꯗꯨꯝ ꯆꯠꯅ ꯀꯣꯟ ꯂꯣꯜꯂ ꯑꯗꯨꯝ ꯊꯛꯄ ꯈꯣꯠꯄ ꯑꯗꯨꯝ ꯇꯧꯋꯦꯕ ꯑꯩ
ꯎꯝ ꯑꯩꯅꯦ ꯁꯨ ꯅꯨꯪꯁꯤꯕꯗꯣ
ꯎꯝ ꯑꯗꯒꯤ ꯑꯗꯨꯝ ꯍꯥꯏꯗꯤ ꯑꯗꯣ ꯂꯩꯔ ꯀꯔꯤꯅꯣ
ꯀꯩꯕ
ꯀꯟꯅ ꯊꯧꯒꯠꯂꯤꯗꯨꯅ
ꯑꯗꯨ ꯁꯣꯏꯕꯅꯤ
ꯎꯝ ꯑꯗꯒꯤ ꯄꯣꯠꯇꯣ ꯀꯃꯏ ꯍꯥꯏꯔꯤ ꯍꯥꯏꯗꯤ ꯌꯥꯝꯃꯁꯨ ꯌꯥꯝꯗ꯭ꯔꯁꯨ ꯑꯗꯨꯝ ꯐꯨꯔꯤꯠꯄꯨ ꯑꯣꯏꯔꯣ ꯐꯅꯦꯛꯄꯨ ꯑꯣꯏꯔꯣ ꯑꯗꯨꯝ ꯂꯩꯕꯤ ꯍꯥꯏꯕ ꯑꯩꯒꯤ ꯃꯌꯦꯛ ꯏꯌꯥꯝꯕ ꯒ꯭ꯔꯤꯟ ꯀꯂꯔꯒ ꯑꯃ ꯃꯥ ꯂꯩꯕꯗꯣ
ꯎꯝ
ꯇꯥꯕ꯭ꯔꯥ
ꯎꯝ
ꯑꯗꯨꯗꯣ ꯃꯥꯕꯤ ꯑ ꯑꯗꯨꯗꯣ ꯑꯗꯨꯒꯗꯣ ꯃꯥ ꯂꯩꯕꯤꯅꯦꯕ
ꯎꯝ ꯐꯩꯌꯦꯀꯣ ꯃꯣꯏꯁꯨ ꯃꯣꯏꯅ ꯃꯣꯏꯅ ꯅꯨꯅꯤꯄꯥ ꯉꯇ ꯑꯍꯨꯝ ꯅꯠꯇ꯭ꯔꯣ
ꯑ ꯅꯨꯄꯥ ꯉꯥꯛꯇ ꯑꯍꯨꯝ ꯃꯥꯅ ꯌꯥꯏꯕꯒꯤꯅꯦꯕ
ꯑ ꯑꯗꯨ ꯍ ꯂꯕ
ꯑꯍꯟꯅ ꯃꯊꯪ ꯆꯍꯤ ꯇꯥꯗꯧ ꯃꯥꯂꯦ
ꯑꯣ ꯑꯇꯣꯝꯕꯗꯤ ꯑꯉꯥꯡ ꯑꯣꯏꯔꯤꯝꯇ ꯑꯅꯦ
ꯎꯝ ꯑꯉꯥꯡ ꯑꯣꯏꯕ ꯍꯥꯏꯁꯦ ꯆꯍꯤ ꯇ꯭ꯋꯦꯟꯇꯤ ꯁꯚꯦꯟ ꯁꯨꯔꯝꯃꯅꯤ ꯁꯨꯕ꯭ꯔ ꯑ ꯁꯨꯔꯝ ꯁꯨꯕ꯭ꯔ ꯑ ꯁꯨꯕ꯭ꯔ
ꯑꯗꯨꯗꯤ ꯃꯣꯏ ꯅꯣꯏ ꯅ ꯃꯣꯏ ꯅꯨꯄꯥꯗꯣ ꯑꯩꯈꯣꯏ ꯂꯦꯡꯀꯥꯏ ꯑꯣꯏꯔꯝꯗꯧ ꯃꯥꯂ
ꯑꯍꯟ ꯑꯍꯟꯗꯨꯒ ꯅꯪ ꯅꯣꯏꯒ ꯂꯦꯡꯒꯥꯔꯝꯗ ꯃꯥꯜꯂꯦ
ꯈꯩꯗ ꯉ ꯃꯥꯗꯕ
ꯎꯝ ꯑꯍꯟꯗꯣ ꯅꯣꯏꯒ ꯎꯝ ꯑ ꯑꯍꯟꯗꯣ ꯅꯣꯏꯒ ꯑꯣꯏꯔꯗꯣꯏ ꯃꯥꯜꯂꯦ ꯎꯝ ꯑꯣꯏꯔꯝꯅꯤ ꯑꯣꯏꯔꯝꯅꯤ ꯑꯗꯨꯃꯥꯏꯅ ꯑꯣꯏꯔꯝꯅꯤ ꯅꯣꯏ ꯑꯍ ꯑꯣꯏ ꯑꯍꯟꯒ ꯅꯣꯏꯒ ꯑꯗꯨꯝ ꯑꯣꯏꯔꯝꯗꯧ ꯃꯥꯜꯂꯦ ꯑꯃꯗꯨꯅ ꯈꯔ
ꯏꯔꯥꯏꯕꯗꯨꯅ ꯈꯔ ꯑꯉꯥꯡ ꯌꯥꯝ ꯑꯉꯥꯡ ꯍꯥꯏꯗꯤ ꯅꯨꯃꯤꯗꯥꯡ ꯈꯦꯠ ꯐꯕꯨꯗꯤ ꯅꯠꯇꯦꯔ
ꯍꯣꯏ
ꯑꯗꯨꯣ
ꯁꯍꯤꯗ
ꯎꯝ ꯁꯃꯉꯥꯕꯤꯍꯨꯗ ꯅꯍꯥꯟ ꯍꯥꯏꯩꯅꯣ ꯀꯩꯅꯣ ꯇꯧꯕ ꯆꯠꯄꯗꯣ ꯔ ꯀꯩꯀꯩ ꯆꯥꯕ ꯆꯠꯄꯗꯣ
ꯎ
ꯍꯜꯂꯣ
ꯆꯥꯏꯗ ꯍꯥꯏꯔꯛꯑꯣ ꯁꯤꯃ ꯆꯥꯎꯒꯗꯕ ꯍꯥꯏꯅ
ꯍꯩꯅꯧꯃꯦꯠꯇ ꯀꯣ ꯍꯥꯏꯅ ꯃꯦꯠꯄꯁꯦ ꯍꯥꯏꯗꯤ ꯃꯣꯏꯗꯤ ꯑꯃ ꯁꯤꯆꯠ ꯇꯧꯔ ꯁꯤꯠꯂ ꯁꯤꯠꯂ ꯇꯧꯔ ꯃꯦꯠꯂꯦꯕꯀꯣ
ꯎꯝ ꯀꯣꯏꯕꯖ ꯍꯕꯅꯦ
ꯁꯨꯃꯥꯏꯅ ꯑꯩꯗꯤ ꯑꯗꯨꯃꯥꯏꯅ ꯇꯧꯗꯦꯕ ꯑꯩꯗꯤ ꯁꯥꯡꯅ ꯁꯥꯡꯅ ꯁꯣꯏꯨꯔꯒ ꯇꯧꯔꯒ ꯎ ꯃꯦꯠꯂꯦꯕꯀꯣ ꯍꯥ
ꯅꯃ ꯅꯃ ꯁꯥꯥꯕꯗ
ꯎꯝ ꯅꯃ ꯅꯃ ꯅꯠꯇꯦ ꯁꯥꯡꯅ ꯁꯥꯡꯅ ꯁꯣꯏꯔꯒꯅꯦ ꯃꯦꯠꯂꯒ ꯆꯥꯗꯣꯏꯅꯦꯕꯀꯣ
ꯎꯝ
ꯑꯁ ꯑꯗꯨꯏꯣ ꯑꯗꯨꯗꯣ ꯍꯥꯏꯗꯤ ꯃꯣꯏꯅꯗꯤ ꯑꯗꯨꯗ ꯍꯥꯎꯗꯣꯏ ꯃꯥꯟꯗꯕ ꯈꯝꯕ꯭ꯔꯥ
ꯎꯝ
ꯃꯣꯏꯅ ꯁꯤꯡꯆꯤꯟꯅ ꯁꯤꯠꯄꯗ ꯍꯥꯎꯗꯣꯏ ꯃꯥꯜꯂꯦ ꯁꯤꯡꯆꯤ ꯁꯤꯄ ꯁꯤꯄ ꯑꯗꯨꯒꯅꯦ ꯃꯣꯏꯅ ꯑꯩꯅ ꯇꯧꯕꯗ ꯑꯗꯨꯗ ꯑꯗꯨꯝ ꯁꯣꯜꯂ ꯂꯩꯔꯦ ꯍꯥꯏ ꯑꯩꯒꯤꯗ ꯍꯥꯎꯋꯦ ꯈꯣꯠꯂꯦ ꯑꯩꯁꯦ ꯌꯥꯝ ꯆꯥꯥꯁꯦ ꯍꯥꯏꯌꯣ ꯑꯃꯨꯛ ꯈꯣꯠꯂꯣꯑꯣꯅ
ꯍꯗ ꯑꯈ꯭ꯔꯕ
ꯎꯝ ꯍꯥꯎꯕꯅꯦ ꯍꯥꯏꯕ ꯑꯗꯨꯃꯥꯏꯅ ꯇꯧꯕꯗꯣ ꯃꯣꯏꯅ ꯈꯪꯗꯕꯒꯤꯀꯣ ꯃꯣꯏꯗꯤ ꯑꯍꯥꯟꯕꯗ ꯗꯤ ꯑꯁ ꯈꯨꯇꯧꯗꯣ ꯌꯥꯝ ꯌꯥꯝꯗꯣꯏ ꯃꯥꯟꯕ ꯌꯥꯝꯗꯣꯏꯁꯨ ꯃꯥꯟꯕ ꯑꯗꯨꯗꯒꯤ ꯍꯥꯏꯗꯤ ꯍꯥꯎꯗꯣꯏ ꯃꯥꯟꯕ ꯇꯧꯜꯂꯅ ꯈꯣꯠꯂꯅ ꯍꯥꯏꯔ ꯆꯥꯕꯗꯣ ꯑꯣꯇ꯭ꯔꯦꯅ ꯍꯥꯏꯕ ꯑꯩ ꯑꯩ ꯑꯏꯕ ꯑꯣꯏꯅ ꯑꯣꯣꯛꯇ꯭ꯔꯕ ꯑꯩꯗꯤ ꯑꯩꯗꯤ ꯑꯩꯒꯤ ꯇꯧ ꯏꯁꯥꯒꯤ ꯀꯃꯥꯏ ꯑꯗꯨꯃꯥꯏꯅ ꯇꯧꯖꯔꯖꯅꯣꯅ ꯍꯥꯏꯔꯦ ꯑꯩꯣꯟꯉꯣꯛꯁꯤ ꯍꯥꯏꯕ ꯃꯣꯏꯁꯨ ꯑꯇꯩꯗꯣ ꯑꯃꯗꯣ ꯑꯃ ꯆꯥꯗꯦꯕꯀꯣ ꯄꯥꯟꯕꯅꯦ ꯄꯤꯔꯛꯇꯦ ꯅꯍꯥꯟ ꯅꯣꯡꯃ ꯑꯃ ꯑꯗꯨ ꯆꯥꯔꯨꯕꯒꯤ ꯈꯔ ꯍꯦꯛꯄꯗꯣ ꯄꯨꯜꯂꯞ ꯆꯥꯕ ꯉꯝꯗꯕꯤꯒꯤ ꯈꯔ ꯈꯤꯇꯪ ꯃꯔꯤꯔ ꯑꯩꯅ ꯄꯣꯛꯄꯗꯨꯝ ꯃꯉꯥꯔ ꯑꯗꯨꯇꯪꯅꯦ ꯄꯨꯔꯛꯏꯁꯦ
ꯎꯝ
ꯈꯨꯣꯏꯅꯥꯁꯤꯅ ꯈ꯭ꯔꯤꯁꯤ ꯆꯥꯕꯅ ꯈ꯭ꯔꯤꯁꯤꯒ ꯄꯤꯕꯤꯈꯤꯅꯤ ꯃꯣꯏꯒꯤꯗꯤ
ꯃꯣꯏ ꯌꯨꯝꯗꯨꯗꯒꯤꯁꯨ ꯄꯤꯈꯤꯕ꯭ꯔꯥ
ꯎꯝ
ꯑꯩꯈꯣꯏꯁꯨ ꯍꯧꯕ ꯌꯥꯏ ꯑꯗꯣ ꯑꯩꯅ ꯑꯩꯈꯣꯏꯒꯤ ꯍꯦꯔꯣꯗꯣ ꯁꯟꯗꯦꯗ ꯂꯥꯛꯀ ꯀꯩ ꯍꯥꯏꯔꯦꯗ ꯈꯔ ꯄꯤꯕꯤꯈꯤꯁꯦ ꯇꯧꯕꯅꯦ
ꯑ ꯁꯤ
ꯅꯣꯏ ꯆꯥꯏ ꯑꯗꯨ ꯂꯥꯡꯗꯅꯗ
ꯅꯨꯡꯗꯥꯡꯗꯅꯍꯦ ꯅꯨꯡꯗꯥꯡꯗꯅ ꯅꯨꯡꯉꯥꯏ
ꯇꯂꯦ
ꯑꯣꯏꯣꯏꯗꯤ
ꯍꯣꯏ ꯅꯣꯏꯒꯤꯗ ꯅꯪ ꯃꯤꯣꯏ ꯃꯌꯥꯝ ꯑꯃ ꯑꯣꯏꯗꯅ ꯑꯩꯈꯣꯏꯅ ꯑꯃꯨꯛ ꯑꯉꯥꯡ ꯃꯌꯥꯝ ꯑꯃꯅ ꯆꯦꯟꯕꯅꯤꯅ ꯅꯨꯡꯗꯥꯡ ꯑꯃ ꯑꯃ ꯍꯥꯏꯗꯤ ꯊꯦꯡꯖꯤꯜꯂꯛꯄꯒꯤ ꯊꯕꯛꯀꯤ ꯇꯜꯂꯦꯕ
ꯎꯝ ꯑ ꯑꯩꯈꯗꯤ ꯅꯨꯡꯉꯥꯏꯒꯦ ꯄꯨꯡ ꯇꯔꯥꯃꯥꯊꯣꯏꯒ ꯇꯥꯔꯒꯗꯤ ꯑꯩꯈꯣꯏꯅ ꯅꯨꯡꯉꯥꯏ ꯄꯨꯡ ꯇꯔꯥꯃꯥꯊꯣꯏ ꯄꯨꯡ ꯇꯔꯥ ꯑꯩꯈꯣꯏꯅ ꯁꯤꯡ ꯆꯥꯕꯁꯦ ꯄꯨꯡ ꯃꯥꯄꯟ ꯃꯈꯥꯏꯗꯒꯤ ꯇꯧꯕ ꯍꯧꯔꯅꯤꯀꯣ ꯑꯗꯨꯗꯒꯤꯅꯦ ꯄꯨꯡ ꯇꯔꯥꯊꯣꯏ ꯅꯠꯇ꯭ꯔꯒ ꯇꯔꯥꯃꯥꯊꯣꯏ ꯃꯈꯥꯏ ꯁ꯭ꯋꯥꯏ ꯑꯗꯨꯝ ꯆꯪ ꯅꯅꯥꯎ ꯅꯅꯥꯎ ꯀꯗꯤ ꯄꯨꯡ ꯑꯃꯒ ꯇꯥꯕꯒ ꯌꯥꯎꯋꯦ ꯑꯩꯈꯣꯏ ꯃꯌꯥꯝ ꯍꯥꯏꯗꯤ ꯏꯅꯝꯃꯟꯅꯦ ꯈꯨꯗꯥꯅꯦ ꯎꯝ ꯑꯩꯈꯣꯏ ꯕꯦꯝꯃ ꯑꯅꯤ ꯑꯗꯨꯒ ꯑꯩꯒ ꯇꯧꯔꯒ ꯑꯁ ꯆꯥꯕꯁꯤꯅꯤꯀꯣ ꯎ ꯑꯗꯒꯤ
ꯑꯗꯨꯃꯥꯏꯅ ꯄꯨꯂꯞ ꯄꯨꯂꯞ ꯆꯥꯕꯩꯅꯦ ꯄꯠ ꯂꯩꯏꯗꯣ
ꯍꯣꯏ ꯏꯁꯄ꯭ꯔꯥꯏꯠ ꯀꯣꯀꯣꯀꯂꯥ ꯑꯗꯒꯤ ꯀꯔꯤ ꯀꯔꯥ ꯃꯌꯥꯝ ꯑꯁ ꯊꯛꯅ ꯐꯒꯁꯦ ꯑꯃꯗ ꯉꯇꯦ ꯈꯨꯌꯥ ꯑꯃ ꯂꯩ ꯈꯨꯌꯥ ꯑꯃꯅꯦ ꯍꯥꯏꯕ ꯅꯨꯡꯗꯥꯡꯅꯦ ꯍꯥꯏꯕ꯭ꯔꯥ ꯂꯨꯄꯥ ꯆꯍꯨꯝ ꯆꯝꯔꯤꯒꯤ ꯄꯣꯠꯁꯦ ꯂꯩꯔꯅꯤꯀꯣ ꯁꯤꯡꯖꯨꯒꯤ ꯃꯆꯜ ꯃꯤ ꯃꯤꯁꯦ ꯂꯨꯄꯥ ꯆꯥꯝꯇꯪꯒꯤ ꯀꯩꯀꯣ ꯂꯩꯔꯤꯁꯦ ꯃꯤ ꯃꯤ ꯂꯨꯄꯥ ꯆꯥꯃꯡꯈꯩ ꯂꯩꯔꯅꯤ ꯕꯨꯖꯤꯌꯥ ꯀꯩꯒꯤ ꯃꯌꯥꯝꯒꯤ ꯂꯩꯔꯦ ꯍꯥꯏꯗꯤ ꯌꯥꯝ ꯌꯥꯝ ꯇꯧꯋꯦ ꯍꯥꯏꯕ
ꯁꯤꯡꯎ ꯇꯧꯕꯗ ꯑꯃ ꯈꯤꯇꯪ ꯇꯧꯗꯕꯗꯤ ꯌꯥꯝꯇ ꯌꯥꯝ ꯇꯧꯔꯅꯤ ꯑꯗꯨꯅ ꯍꯥꯏꯗꯤ ꯑꯗꯨꯃꯥꯏꯅ ꯌꯥꯝꯅ ꯁꯨꯡ ꯆꯥꯈꯤꯕ ꯌꯥꯝꯅ ꯆꯥꯕꯁꯨ ꯁꯨꯝ ꯍꯩꯅꯕꯗꯧꯅ ꯁꯤꯡꯖꯨꯁ ꯈꯤꯇꯪ
ꯅꯣꯏ ꯂꯧꯃꯤ ꯁꯤꯡꯁꯨ ꯆꯥꯗꯕ ꯀꯨꯏꯔꯦ ꯑꯃꯗ
ꯑ ꯑꯗꯨꯒꯗꯤ ꯅꯠꯇꯦ ꯑꯩꯈꯣꯏꯗꯤ ꯍꯥꯏꯗꯤ ꯅꯥꯀꯨꯞꯄꯤ ꯑꯗꯒꯤ ꯇꯤꯜꯍꯧ ꯈꯔ ꯇꯧꯔꯒꯅꯀꯣ ꯑꯗꯨꯃꯥꯏꯅ ꯇꯧꯔ ꯆꯥꯔ ꯀꯣꯕꯤ ꯇꯪꯈꯥꯏꯅ ꯇꯧꯔꯒ ꯆꯝꯄ꯭ꯔꯥ ꯁꯨꯝꯕ ꯁꯨꯝꯃꯒ ꯁꯤꯁꯤꯡꯖꯨꯗ
ꯍꯥꯏꯗꯤ ꯃꯅꯥ ꯃꯁꯤꯡ ꯄꯥꯛ ꯌꯥꯎꯍꯟꯗꯕꯗꯣ ꯑꯗꯨ ꯈꯨꯍꯥꯎꯔꯦ ꯇꯤꯟꯒꯨꯝ ꯆꯨꯝꯃꯦ
ꯅꯪꯕꯨ ꯅꯍꯥꯟ ꯀꯩꯅꯣ ꯇꯧꯕꯒꯤ ꯍꯥꯏꯐꯦꯠ ꯍꯪꯅꯈꯤꯗꯩꯅ ꯇꯝꯕꯒꯤ
ꯀꯩꯗꯕꯔꯖ
ꯇꯝꯗꯒꯦꯅ
ꯑꯩꯔꯥ
ꯎꯝ
ꯑꯁ ꯑꯗꯨꯗꯣ ꯃꯣꯏꯅ ꯍꯥꯏꯗꯤ ꯄꯥꯁꯟꯅꯒꯅꯣ ꯈꯣꯠꯀꯅꯣꯅ ꯍꯥꯏꯗ
ꯅꯪꯗꯤ ꯅꯍꯥꯟ ꯑꯗꯨ ꯂꯣꯏꯁꯤꯟꯒꯦ ꯍꯥꯏꯔ ꯑꯃꯗ ꯑꯃꯗ ꯂꯣꯏꯗꯣꯏꯔꯕ
ꯀꯩꯅ ꯎꯝ ꯎꯝ
ꯑꯇ ꯑꯣꯏꯖꯣꯏꯗꯔꯕ
ꯎꯝ
ꯄꯩꯈꯥ ꯕꯦꯛ ꯆꯥꯕ꯭ꯔꯥ
ꯎꯝ ꯑꯅꯤꯕ ꯀꯥꯝ ꯑꯃꯃꯦ ꯎꯝ
ꯈꯪꯍꯧꯗꯕꯅꯤꯅ ꯑꯗꯨꯝ ꯂꯣꯏꯁꯟꯂꯤ ꯆꯍꯤ ꯑꯅꯤꯃꯨꯛꯇꯪꯅꯤ ꯑꯥꯎꯗꯅꯤ ꯑꯣ ꯀꯩꯁꯨ
ꯍ ꯍꯥꯎꯗ ꯌꯕꯨꯗꯤ
ꯑ ꯉꯪꯒ ꯅꯣꯡꯁ ꯀꯉ ꯇꯣꯒꯦ
ꯑꯁ ꯑꯗꯨꯗꯤ ꯑꯩꯅ ꯊꯣꯛꯄꯅꯦ ꯇꯧꯔꯤꯁꯦ
ꯇꯠ ꯌꯥ ꯌꯥꯕ
ꯌꯥ ꯑꯗꯣ ꯑꯁ ꯈꯪꯗꯦ ꯌꯥꯔꯦ ꯀꯣꯟꯅ ꯁꯥꯔꯤꯁꯦ
ꯎꯝ
ꯑꯣ ꯅꯣꯏ ꯀꯩꯗꯪ ꯊꯣꯡꯒꯦ
ꯄꯣꯠꯇꯣ ꯂꯧꯔꯒꯅꯦ ꯑꯃꯨꯛ ꯊꯤꯜꯂꯛꯑꯕ ꯑꯩꯅ ꯍꯥꯏꯗꯤ ꯑꯃꯨꯛ ꯀꯥꯎꯔꯗꯤ ꯑꯃꯨꯛ ꯃꯣꯏꯅ ꯑꯃꯨꯛ ꯄꯨꯕ ꯀꯥꯎꯍꯧꯔꯗꯤ ꯑꯩꯅ ꯃꯊꯪ ꯃꯊꯪ ꯊꯤꯜꯂꯛꯄ ꯑꯣꯏꯗꯅ ꯍꯥꯥ
ꯉꯒꯗꯣꯕ
ꯍ ꯍꯣꯏ ꯍꯣꯏ
ꯎꯝ
ꯀꯥꯎꯗꯣ ꯁꯣꯔꯛꯄꯗꯤ ꯑꯩꯅ ꯃꯊꯛꯇ ꯀꯥꯔ ꯄꯤꯔꯝꯗ꯭ꯔꯕꯅꯤ ꯃꯈꯥꯗ ꯑꯗꯨꯝ ꯄꯤꯔꯝꯃꯕꯅꯦꯕ
ꯎꯝ